ꯍꯜꯂꯣ
ꯑꯣ
ꯇꯥꯕ꯭ꯔꯥ
ꯑꯁ ꯉꯁꯤꯒꯤ ꯋꯦꯗꯔꯁꯦ ꯌꯥꯝ ꯀꯩꯅꯣ ꯇꯧꯋꯦꯅꯦ
ꯌꯥꯝ ꯏꯪꯗ꯭ꯔꯣ ꯍꯣꯏ ꯅꯣꯡ ꯈꯔꯃꯛ ꯉꯔꯥꯡꯁꯨ ꯗꯨꯃꯥꯏ ꯇꯧꯋꯤꯅꯦ ꯑꯗꯣ ꯑꯌꯨꯛꯇꯗꯤ ꯐꯖꯅ ꯁꯥꯒꯠꯂꯛꯏꯉꯣ ꯍꯨꯖꯤꯛꯅ ꯈꯔ ꯐꯥꯔꯦ
ꯑꯌꯨꯛꯇꯤ ꯅꯨꯡꯁꯥ ꯌꯥꯝ ꯊꯣꯛꯏꯅꯦ
ꯍꯣꯏ ꯑꯁ ꯑꯗꯨꯗꯤ ꯈꯣꯏꯗꯤ ꯉꯁꯤ ꯋꯦꯗꯔꯁꯦ ꯌꯥꯝ ꯀꯟ ꯅꯣꯡꯁꯤ ꯌꯥꯝ ꯀꯟꯗꯧ ꯃꯥꯜꯂꯦ ꯈꯜꯂꯨꯕ
ꯑꯣ ꯃꯈꯥꯔꯣꯝꯗꯗꯤ ꯌꯥꯝ ꯃꯝꯃꯦ ꯗꯨꯒ ꯃꯊꯛꯂꯣꯝꯗꯗꯤ ꯌꯥꯝ ꯉꯥꯜꯂꯦꯕ
ꯉꯔꯥꯡꯒꯨꯝꯕꯁꯦ ꯎꯝ ꯆꯤꯡꯗꯒꯨꯝꯕ ꯅꯣꯡ ꯈꯖꯛ ꯐꯖꯅ ꯆꯨꯔꯝꯗꯧ ꯃꯥꯜꯂꯦ ꯐꯖꯅ ꯅꯣꯡ ꯃꯪ ꯃꯪꯉꯦꯕ
ꯑꯥꯎ ꯆꯤꯡꯗꯗꯤ ꯌꯥꯝ ꯇꯣꯏ ꯇꯣꯏꯅ ꯅꯣꯡ ꯆꯨꯏꯋꯦ ꯍꯥꯏꯅꯦ ꯀꯟꯂꯒꯀꯣ
ꯍꯣꯏ ꯑ ꯆꯨꯏꯋꯩ ꯍꯥꯏꯌꯦ ꯑ ꯅꯍꯥꯟ ꯀꯩꯅꯣ ꯑꯃꯨꯛ
ꯀꯨꯏꯗꯕꯤꯗ ꯍꯟꯗꯛ
ꯊꯕꯛ ꯇꯧꯕ ꯃꯥꯜꯂꯦ
ꯎꯝ ꯑꯩꯔꯣ
ꯑꯥ
ꯑꯗꯨꯨ ꯊꯕꯛ ꯇꯧꯗꯦ ꯃꯊꯛꯇ ꯌꯦꯟꯒꯤ ꯃꯔꯛꯇ ꯂꯩꯕꯅꯤꯅ ꯑꯈꯣꯏ ꯑꯈꯣꯏ ꯌꯨꯝꯄꯨꯒꯤ ꯌꯦꯟ ꯌꯥꯝ ꯂꯩꯕꯀꯣ ꯑꯗꯨꯗꯤ ꯑꯗꯨꯗꯤ ꯌꯦꯡꯒꯅꯤ꯫ ꯌꯥꯝ ꯆꯥꯎ ꯆꯥꯎꯔꯒ ꯂꯩ ꯑꯦ ꯅꯠꯇꯦ ꯄꯤꯖꯗꯦ ꯑꯈꯣꯏ ꯌꯨꯝ ꯃꯄꯨꯅ ꯄꯤꯕꯅꯤ ꯑꯈꯣꯏꯅ ꯄꯤꯕ ꯌꯥꯗꯦ ꯑꯈꯣꯏꯅ ꯄꯤꯔꯗꯤ ꯄꯤꯒꯅꯨ ꯍꯥꯏ ꯃꯣꯏꯅ꯫
ꯃꯣꯏ ꯅꯥꯄꯤꯒ ꯀꯩꯅꯣꯒꯤ ꯆꯥꯛ ꯍꯥꯞꯆꯤꯜ ꯑꯗꯨ ꯀꯩꯅꯣ ꯍꯥꯞꯆꯤꯜꯂꯒ ꯃꯣꯏ ꯄꯤꯕꯅꯤ꯫
ꯕꯤ ꯃꯅꯥ ꯀꯩ ꯀꯩꯅꯣ ꯑꯗꯨꯁꯨ ꯈꯔ ꯈꯔ ꯁꯨꯔꯤꯅ ꯎ ꯃꯆꯥ ꯃꯆꯥ ꯀꯛꯊꯠꯂꯒ ꯄꯤꯖꯕꯗꯣ ꯑꯗꯨꯃꯥꯏꯁꯨ ꯇꯧꯕꯅꯦ꯫
ꯑꯗꯨ ꯁꯨꯃꯥꯏꯅ ꯁꯨꯃꯥꯏꯅ ꯄꯤꯕꯅꯦ ꯃꯣꯏꯁꯨ꯫ ꯑꯩꯈꯣꯏꯅ ꯄꯤꯕꯤ ꯑꯩꯈꯣꯏꯅ ꯄꯤꯕꯗꯤ ꯆꯥꯛ ꯉꯅꯥꯛꯇ ꯄꯤꯕꯒꯤ ꯆꯥꯛ ꯉꯛꯇ ꯄꯤꯒꯅꯨ ꯑꯈꯣꯏ ꯅꯥꯄꯤ ꯍꯧꯋꯦ ꯍꯥꯞꯆꯤꯜꯂꯒ ꯄꯤꯕꯅꯦꯅ ꯀꯣ꯫
ꯑꯥ꯫ ꯅꯣꯏ ꯔꯦꯟ ꯃꯤ ꯀꯌꯥ ꯀꯌꯥ ꯂꯩꯅꯒꯦ?
ꯑꯈꯣꯏ ꯔꯦꯟꯁꯦ ꯌꯥꯝ ꯂꯩ ꯑꯈꯣꯏ ꯑꯈꯣꯏ ꯉꯥꯛꯇ ꯀꯣ ꯃꯤ ꯑꯇꯣꯞꯄꯁꯨ ꯌꯨꯝ ꯆꯥꯎꯕꯒꯤ ꯁꯇ꯭ꯔ ꯁꯇ꯭ꯔ ꯉꯥꯛꯇ ꯂꯩꯌꯦ꯫
ꯔꯦꯟꯒꯨꯝꯕ ꯑꯦꯛꯁꯇ꯭ꯔꯥ ꯂꯩꯕ ꯂꯩꯕ ꯂꯩꯕ꯭ꯔꯥ?
ꯔꯦꯟꯁꯦ ꯍꯧꯖꯤꯛ ꯍꯧꯖꯤꯛ ꯍꯧꯖꯤꯛꯄꯨꯗꯤ ꯂꯩꯇ꯭ꯔꯦ ꯔꯨꯝ ꯔꯨꯝ ꯑꯄꯤꯛꯄꯗꯤ ꯂꯩꯌꯦ꯫ ꯑꯗꯨꯗꯤ ꯂꯩꯕ ꯅꯨꯡꯉꯥꯏꯔꯔꯣꯏꯕ ꯅꯍꯥꯟ ꯅꯍꯥꯟ ꯂꯩꯒꯅꯤ ꯑꯗꯨꯒ ꯃꯤꯅ ꯍꯣꯡꯗꯣꯛꯈ꯭ꯔꯦ ꯑꯆꯧꯕꯗꯤ ꯂꯩꯌꯦ ꯔꯨꯝ ꯑꯃ꯫
ꯑꯗꯣ ꯏꯃꯥꯟꯅꯕꯤ ꯑꯃꯅ ꯌꯨꯝ ꯂꯩꯔꯗꯤ ꯊꯤꯕꯤꯌꯨ ꯍꯥꯏꯕ꯫ ꯑꯗꯣ ꯑꯦ ꯑꯩꯈꯣꯏꯅ ꯂꯩꯕ ꯃꯐꯝꯗꯨꯗꯤ ꯂꯩꯇ꯭ꯔꯕ꯫
ꯑ ꯔꯨꯝ ꯑꯃꯗꯤ ꯂꯩꯌꯦ ꯍꯥꯡꯉꯦ ꯑꯗꯨꯒ ꯃꯤ ꯑꯅꯤꯒꯨꯝꯕ ꯂꯩꯔꯗꯤ ꯌꯥꯒꯅꯤ ꯆꯥꯎꯕꯀꯣ ꯔꯨꯝ ꯀꯣ꯫
ꯑꯗꯣ ꯀꯌꯥ ꯔꯦꯟ ꯃꯃꯟꯗꯣ ꯀꯌꯥ ꯑꯣꯏꯕ꯭ꯔꯥ?
ꯃꯣꯏꯁꯦ ꯅꯍꯥꯟꯗꯤ ꯂꯤꯁꯤꯡ ꯃꯉꯥꯗꯤ ꯂꯧꯔꯝꯃꯦ꯫
ꯑꯣ꯫
ꯍꯧꯖꯤꯛ ꯍꯧꯖꯤꯛ ꯍꯧꯖꯤꯛ ꯑꯈꯣꯏꯅ ꯂꯩꯕꯁꯦ ꯂꯤꯁꯤꯡ ꯑꯍꯨꯝꯅꯦꯕ ꯑꯗꯨ ꯑꯗꯨꯗꯒꯤ ꯗꯕꯜ ꯍꯦꯟꯅ ꯆꯥꯎꯋꯦ ꯌꯥꯝ ꯆꯥꯎꯋꯦ꯫
ꯎꯝ ꯃꯥꯗꯤ ꯃꯊꯟꯗ ꯂꯩꯗꯧꯅꯤꯅ ꯌꯥꯔꯣꯏꯅꯦ ꯑꯗꯨꯗꯤ꯫
ꯑꯥ꯫
ꯁꯨꯝ ꯃꯆꯥ ꯄꯤꯛꯇ꯭ꯔꯨ ꯑꯃ ꯂꯩ ꯍꯥꯏꯗꯩꯅꯦ?
ꯑ ꯃꯆꯥ ꯄꯤꯇ꯭ꯔꯨ ꯂꯩꯌꯦ ꯑ꯫
ꯑꯗꯣ ꯍꯣꯏ ꯑꯗꯨꯗꯤ ꯍꯥꯏꯕꯗꯤ ꯃꯤ ꯑꯥ ꯂꯩꯕ ꯌꯥꯔꯣꯏꯗ꯭ꯔꯕ꯫
ꯑꯗꯨ ꯑꯗꯨ ꯂꯩ ꯂꯩꯕ ꯌꯥꯔꯔꯣꯏ꯫ ꯑꯗꯨꯝ ꯍꯪꯉꯗꯤ ꯌꯥꯝ ꯄꯤꯛꯄꯗꯤ ꯅꯠꯇꯦ ꯑꯗꯨꯒ ꯃꯤ ꯑꯃꯈꯛꯇꯗꯤ ꯅꯨꯡꯉꯥꯏꯔꯅꯤ꯫
ꯏꯁꯇꯨꯗꯦꯟꯅꯦꯕ ꯃꯥꯁꯨ꯫
ꯑꯥ ꯑꯗꯨꯝ ꯍꯪꯕꯤꯕ ꯌꯥꯒꯅꯤ ꯑꯗꯨꯗꯤ꯫
ꯂꯩꯕ ꯌꯥꯔꯦ꯫
ꯑꯗꯣ ꯃꯥꯒꯤ ꯔꯨꯝ ꯑꯆꯧꯕꯗꯣ꯫
ꯑꯥ꯫
ꯀꯌꯥꯃꯨꯛ ꯆꯥꯎꯕ꯭ꯔꯥ꯫
ꯌꯨꯝ ꯔꯨꯝ ꯆꯥꯎꯕꯁꯦ ꯔꯨꯝ ꯑꯅꯤꯒꯤ
ꯑꯥ꯫
ꯅꯠꯇꯦ ꯅꯠꯇꯦ ꯃꯆꯥ ꯃꯆꯥ ꯂꯩ ꯑꯃ ꯃꯆꯥ ꯑꯃ ꯂꯩ ꯍꯥꯏꯗꯥꯏꯅꯦ꯫ ꯑꯗꯨꯒꯤ ꯔꯨꯝ ꯁꯥꯏꯖꯇꯣ ꯀꯌꯥꯃꯨꯛ ꯑꯣꯏꯕ꯭ꯔꯕꯥ ꯑꯥ꯫
ꯍꯧꯖꯤꯛ ꯍꯧꯖꯤꯛ ꯑꯩꯈꯣꯏꯅ ꯂꯤꯁꯤꯡ ꯑꯍꯨꯝꯒꯤ ꯔꯨꯝ ꯂꯩꯕꯗꯨ ꯑꯗꯨꯗꯒꯤ ꯈꯤꯇꯪ ꯄꯤꯑꯦ꯫
ꯃꯤ ꯑꯃ ꯃꯤ ꯑꯃꯈꯛꯇꯗꯤ ꯌꯥꯝ ꯅꯨꯡꯉꯥꯏꯔꯅꯤ ꯑꯗꯨꯅ ꯂꯤꯁꯤꯡ ꯑꯅꯤꯒ ꯆꯥꯝꯃꯉꯥ ꯑ ꯂꯤꯁꯤꯡ ꯑꯅꯤꯒ ꯆꯥꯝꯃꯉꯥ ꯅꯍꯥꯟ ꯂꯧꯕꯅꯤ꯫ ꯇꯨ ꯊꯥꯎꯖꯟ ꯐꯥꯏꯚ ꯍꯟꯗ꯭ꯔꯦꯠ ꯀꯣ꯫ ꯈꯔ ꯄꯤꯛꯄꯒꯤ꯫ ꯑꯩꯈꯣꯏꯒꯤꯅ ꯑꯗꯨꯅ ꯍꯦꯟꯅ ꯐꯥꯏꯗ ꯃꯤ ꯑꯃꯈꯛꯇꯗ ꯃꯤ ꯑꯃꯈꯛꯇ ꯑꯣꯏꯔꯗꯤ꯫
ꯃꯣꯏ ꯑ ꯃꯣꯏ ꯏꯁ꯭ꯀꯨꯜꯒ ꯂꯥꯞꯅꯔꯗꯤ ꯑꯗꯨꯝ ꯑ ꯅꯛꯅꯔꯗꯤ ꯍꯥꯏꯕ꯫
ꯑ ꯃꯣꯏ
ꯁ꯭ꯀꯨꯜꯒ ꯑꯅꯛꯄꯗ ꯄꯥꯝꯃꯤ ꯍꯥꯏꯕ ꯃꯥꯅ꯫ ꯈꯨꯝꯕꯣꯡ ꯍꯥꯏꯔ ꯀꯔꯤꯅꯣ ꯑꯃꯗꯤ ꯍꯥꯏꯕꯅꯤ꯫
ꯈꯨꯝꯕꯣꯡ ꯈꯨꯝꯕꯣꯡ ꯈꯨꯝꯕꯣꯡ ꯎꯝ ꯈꯨꯝꯕꯣꯡ ꯑꯣꯏꯔꯗꯤ
ꯑꯗꯨꯗ ꯅꯠꯇ꯭ꯔꯁꯨ ꯑꯗꯨꯝ ꯈꯔ ꯅꯛꯄꯗ ꯂꯩꯔꯗꯤ
ꯈꯨꯝꯕꯣꯡ ꯑꯣꯏꯗꯨꯗꯤ ꯌꯥꯝ ꯅꯛꯄꯗꯤ ꯅꯠꯇꯦ ꯑꯗꯨꯒꯤ ꯑꯥ ꯑꯥ ꯑ ꯑꯗꯨ ꯑꯩꯈꯣꯏꯅ ꯕꯛ ꯕꯖꯥꯔꯒꯤ ꯃꯥ
ꯕꯖꯥꯔ ꯑ ꯑꯩ ꯍꯥꯏꯕꯗꯤ ꯕꯖꯥꯔꯒꯤ ꯑ ꯀꯩ ꯍꯥꯏꯒꯅꯤ ꯕꯖꯥꯔ ꯃꯃꯥꯡꯗ ꯆꯠꯄ꯭ꯔꯥ ꯕꯖꯥꯔ ꯃꯅꯤꯡꯗ ꯑꯣꯏꯕ꯭ꯔꯥ꯫
ꯕꯖꯥꯔꯗꯒꯤ ꯌꯥꯝ ꯂꯥꯛꯑꯦ꯫
ꯅꯪꯅ ꯍꯧꯖꯤꯛ ꯂꯩꯔꯤꯖꯦ꯫
ꯑꯥ ꯊꯣꯔꯣꯛꯇꯒꯤ ꯌꯥꯝ ꯂꯥꯛꯑꯦ ꯑꯥ꯫ ꯕꯖꯥꯔ ꯕꯖꯥꯔ ꯃꯦꯟ ꯕꯖꯥꯔ ꯃꯦꯟ ꯕꯖꯥꯔ ꯆꯠꯅꯤꯡꯉꯥꯏꯗꯤ ꯎꯝ꯫ ꯑꯥ ꯑꯗꯨꯝ ꯌꯥꯏ ꯑ ꯑ꯫ ꯑꯗꯨꯝ ꯍꯣꯔꯦꯟ ꯑꯗꯨꯝ ꯀꯩꯅꯣꯒꯤ ꯐꯧꯅꯥ
ꯑ ꯃꯤ ꯏꯃꯥꯟꯅꯕꯤꯁꯨ ꯅꯍꯥꯟꯅ ꯀꯨꯏꯔꯦꯕ ꯌꯨꯝ
ꯌꯨꯝ ꯊꯤꯕꯤꯌꯨ ꯌꯨꯝ ꯊꯨꯕꯤꯌꯨ ꯍꯥꯏꯔꯒ ꯃꯥꯁꯨ ꯂꯩ ꯃꯥ ꯍꯧꯖꯤꯛ ꯂꯩꯔꯤ ꯗꯨ ꯌꯥꯝ ꯍꯥꯞꯄꯦꯕ ꯑꯗꯨꯒꯤ ꯑꯁ ꯒꯥꯔꯤ ꯚꯔꯥꯗꯣ ꯃꯌꯥꯝ ꯃꯌꯥꯝ ꯆꯠꯂꯦꯕ ꯃꯥꯗꯣ ꯑꯗꯨ ꯌꯥꯝ ꯂꯥꯞꯃꯟꯕꯒꯤ꯫
ꯎꯝ ꯑꯗꯨꯗ ꯄꯥꯝꯗ꯭ꯔꯗꯤ ꯍꯡ ꯍꯡꯁꯨ ꯍꯥꯥꯡ ꯑ ꯑꯇꯣꯞꯄꯁꯨ ꯍꯡꯕꯤꯕ ꯌꯥꯏ꯫ ꯑꯇꯣꯞꯄ ꯌꯣꯝꯗꯀꯣ ꯑꯩꯒꯤ ꯎꯝ
ꯂꯩꯕ꯭ꯔꯣꯕ꯫
ꯑꯥ ꯑꯥ ꯂꯩꯌꯦ ꯎꯝ꯫ ꯑꯩꯈꯣꯏ ꯕꯤꯜꯗꯤꯡ ꯕꯤꯜꯗꯤꯡ ꯑꯆꯧꯕꯁꯨ ꯑꯩꯈꯣꯏꯒꯤ ꯃꯃꯥꯡꯗ ꯂꯩꯌꯦꯕꯀꯣ꯫ ꯑꯗꯨ ꯁꯨꯝ ꯑꯥ ꯃꯊꯛ ꯐ꯭ꯔꯤ ꯂꯩ ꯂꯩꯕꯒꯨꯝ ꯇꯧꯕ ꯑꯗꯨꯁꯨ ꯍꯪꯕꯤꯒꯦ꯫
ꯑꯣ
ꯕꯤꯜꯗꯤꯡ ꯑꯆꯧꯕ ꯑꯃꯗꯤ ꯁꯦꯝꯃꯒ ꯂꯩ ꯑꯗꯨꯒ ꯂꯩꯅꯤꯡꯃ ꯂꯩꯔꯤꯗꯤ ꯍꯥꯏꯔꯛꯑꯣ ꯔꯨꯝ ꯑꯃ
ꯑꯗꯨ ꯗꯤꯄꯣꯖꯤꯠꯀꯨꯝꯕꯗꯤ ꯀꯌꯥ ꯄꯤꯕ꯭ꯔꯥ ꯅꯣꯏꯒꯤ ꯅꯣꯏ ꯍꯧꯖꯤꯛ ꯂꯩꯔꯤꯁꯦ
ꯑꯈꯣꯏꯅ ꯂꯥꯏꯛ ꯃꯥꯏꯒꯤ ꯕꯤ ꯄꯤꯔꯦ ꯑꯗꯨꯒ ꯏꯁꯤꯡ ꯏꯁꯤꯡꯗꯤ ꯃꯣꯏꯅ ꯅꯨꯃꯤꯠ ꯑꯅꯤꯒꯤ ꯃꯇꯥꯡꯗ ꯑꯗꯨꯝ ꯄꯤꯌꯦꯕꯀꯣ
ꯑ ꯃꯩꯒꯤ ꯃꯃꯟꯗꯣ ꯑꯩꯈꯣꯏꯅ ꯑꯗꯨꯝ ꯑꯩꯈꯣꯏꯒꯤ ꯑꯩꯈꯣꯏꯒꯤ ꯑꯗꯨꯝ ꯍꯥꯞꯆꯕꯔꯕ
ꯑꯩꯈꯣꯏꯅ ꯑꯣ ꯅꯠꯇꯦ ꯑꯩꯈꯣꯏꯅ ꯍꯥꯞꯀꯗꯕꯅꯤ ꯃꯣꯏꯗꯒꯤ ꯑꯥ ꯃꯣꯏ ꯃꯣꯏ ꯃꯣꯏꯒꯤ ꯃꯣꯏꯗꯒꯤ ꯑꯃꯨꯛꯀ ꯂꯧꯊꯣꯛ ꯑ ꯂꯧꯊꯣꯛꯄ ꯀꯣ ꯗꯥꯏꯔꯦꯛ ꯗꯥꯏꯔꯦꯛꯄꯨꯗꯤ ꯅꯠꯇꯦ ꯑꯩꯈꯣꯏꯅ ꯌꯨꯝ ꯑꯃ ꯎꯄꯨꯕꯨ ꯑꯗꯨꯝ ꯑꯩꯈꯣꯏꯅ ꯄꯤꯒꯗꯕꯀꯣ
ꯑꯥ
ꯑ ꯄꯩꯁꯥ ꯂꯩꯇꯦ ꯈꯔ ꯉꯥꯏꯕꯤꯌꯣ ꯍꯥꯏꯔꯗꯤ ꯑꯗꯨꯝ ꯉꯥꯏꯕꯤꯔꯒꯅꯤ ꯃꯩꯗꯤ ꯃꯨꯊꯠꯂꯣꯏ
ꯌꯨꯝꯕꯨꯨ ꯐꯔꯝꯗꯧ ꯃꯥꯜꯂꯦ ꯑꯗꯨꯗꯤ
ꯑꯥ ꯐꯥꯕꯗꯤ ꯐꯥꯏꯌꯦ ꯆꯠꯊꯣꯛ ꯆꯠꯄꯗꯤ
ꯑꯩꯉꯣꯟꯗꯇ ꯍꯥꯏꯇꯥꯔꯦ ꯑꯗꯨꯗꯤ
ꯌꯨꯝ ꯃꯄꯨꯗꯤ ꯐꯩ
ꯑ ꯅꯨꯄꯤ ꯅꯨꯄꯥ ꯄꯨꯟꯅ ꯂꯩꯕ꯭ꯔꯥ
ꯑꯣꯏ ꯀꯩꯅꯣꯒꯤ ꯏꯅꯥꯎꯅꯨꯄꯤ ꯑꯃ ꯂꯩꯌꯦ ꯃꯥ ꯃꯥꯁꯨ ꯂꯩꯕꯅꯦ ꯃꯈꯥꯗ ꯔꯨꯝ ꯑꯄꯤꯛꯄꯗꯨ ꯀꯣ ꯃꯥꯁꯨ ꯃꯥꯒꯤ ꯔꯨꯝ
ꯑꯥ
ꯑꯗꯨꯅ ꯃꯥꯅ ꯍꯧꯖꯤꯛ ꯂꯩꯔꯗꯤ ꯑꯩꯈꯣꯏꯒꯤ ꯑꯩꯈꯣꯏꯒꯤ ꯑꯩꯈꯣꯏꯒꯤ ꯑꯩꯈꯣꯏꯒꯤ ꯔꯣꯗ ꯑꯩꯈꯣꯏꯒꯤ ꯔꯣꯝꯗ ꯂꯩꯔꯒꯅꯤ
ꯂꯩꯌꯦꯗꯅ
ꯑꯥ ꯊꯦꯡꯅꯗꯤ ꯍꯜꯂꯛꯄ ꯌꯥꯗꯦ ꯄꯨꯡ ꯇꯔꯨꯛ ꯇꯔꯦꯠ ꯄꯨꯡ ꯇꯔꯨꯛ ꯇꯔꯦꯠ ꯑꯣꯏꯕꯗꯣ ꯃꯣꯏꯅ ꯃꯪꯗꯨ ꯒꯦꯠꯇ ꯊꯤꯡꯕꯀꯣ
ꯑ ꯑꯗꯨ ꯐꯥꯎꯗꯤ ꯌꯥꯏ ꯏꯁꯇꯨꯗꯦꯟ ꯑꯣꯏꯕꯅꯤꯅꯀꯣ ꯀꯔꯤꯝ ꯀꯥꯏꯗꯦꯗ ꯑꯥ ꯁꯇꯨꯗꯦꯟꯠ ꯅꯠꯇꯕꯤ ꯑꯥ ꯄꯥꯔꯠ ꯇꯥꯏꯝ ꯄꯥꯔꯠ ꯇꯥꯏꯝ ꯑꯗꯨꯒꯨꯝꯕ ꯇꯧꯕ ꯊꯕꯛ ꯆꯠꯄ ꯂꯩꯗꯅ ꯑꯗꯨ ꯑꯣꯏꯔꯗꯤ ꯑꯗꯨꯝ ꯄꯨꯡ ꯇꯔꯨꯛ ꯑꯗꯨ ꯋꯥꯏꯗꯗꯤ ꯈꯔ ꯉꯟ...
ꯑꯥ
ꯃꯥ ꯏꯁꯇꯨꯗꯦꯟ ꯑꯣꯏꯕꯅꯤꯅ ꯃꯥꯗꯤ ꯑꯗꯨꯝ ꯌꯥꯒꯅꯤ
ꯎꯝ ꯄꯨꯡ ꯇꯔꯨꯠ ꯄꯨꯡ ꯇꯔꯦꯠ ꯑꯩꯈꯣꯏꯅ ꯊꯕꯛ ꯆꯠꯊꯣꯛꯅꯤꯡꯉꯥꯏ ꯂꯩꯔꯗꯤ ꯑꯦ ꯑꯩꯈꯣꯏ ꯊꯕꯛ ꯆꯠꯊꯣꯛꯅꯤꯡꯉꯥꯏ ꯂꯩ ꯑꯗꯨ ꯃꯥꯒꯤ ꯁꯣꯗꯣ ꯑꯗꯨꯝ ꯃꯄꯥꯟꯗ ꯊꯝꯕꯤꯌꯣ ꯍꯥꯏꯔꯗꯤ ꯑꯗꯨꯝ ꯊꯝꯕꯤꯒꯅꯤ ꯑ ꯍꯥꯏꯗꯕꯤꯗ ꯑꯗꯨꯝꯒ ꯊꯦꯡ ꯊꯦꯡ ꯍꯟꯂꯛꯑꯗꯤ ꯃꯄꯥꯟꯗ ꯂꯦꯞꯍꯟꯒꯅꯤ ꯄꯥꯅꯤꯁꯃꯦꯟꯗꯣ ꯅꯍꯥꯟ ꯑꯥꯏꯁꯨ ꯎꯝ ꯌꯥꯝ ꯁꯇ꯭ꯔ꯭ꯤꯛ ꯑꯣꯏꯕꯗꯤ ꯅꯠꯇꯦꯗ
ꯑꯩꯈꯣꯏ ꯑꯩꯈꯣꯏꯗꯤ ꯀꯨꯏꯈ꯭ꯔꯕꯅꯤꯅꯀꯣ ꯇꯨ ꯊꯥꯎꯖꯟ ꯇ꯭ꯋꯦꯟꯇꯤ ꯇꯨꯗ ꯂꯩ ꯂꯩ ꯂꯩꯈ꯭ꯔꯕꯅꯤꯅ ꯌꯥꯝ ꯁꯇ꯭ꯔꯤꯛ ꯑꯣꯏꯕꯗꯤ ꯅꯠꯇꯦ ꯐꯥꯕꯨꯗꯤ ꯐꯥꯢ ꯌꯨꯝ ꯃꯄꯨꯗꯤ ꯌꯥꯝꯅ ꯋꯥꯁꯨ ꯌꯥꯝ ꯉꯥꯡꯗꯦ
ꯅꯪꯁꯨꯨ ꯅꯍꯥꯟ ꯃꯄꯥꯟꯗ ꯂꯦꯞꯄꯦ ꯍꯥꯏꯒꯦ ꯇꯧꯕꯔꯣ ꯅꯪ ꯍꯧꯖꯤꯛꯀꯤꯗꯣ
ꯑ ꯑꯁ ꯅꯍꯥꯟ ꯀꯩꯅꯣꯒꯤ ꯃꯤꯇꯤꯡ ꯆꯠꯂꯨꯕꯒꯤꯀꯣ ꯑꯩ ꯊꯦꯡꯅ ꯍꯟꯂꯛꯄꯒꯤ ꯃꯆꯥꯅꯨꯄꯥꯗꯣ ꯇꯥꯃꯣ ꯊꯣꯡ ꯍꯥꯡꯕꯤꯌꯨ ꯍꯥꯏꯌꯦꯗ ꯏꯁ ꯀꯔꯤꯒꯤ ꯊꯦꯡꯅ ꯂꯛꯄꯔꯣ ꯄꯨꯡ ꯃꯈꯥꯏꯔꯣꯝ ꯂꯦꯞꯍꯟꯕꯀꯣ ꯑꯩꯅ ꯃꯄꯥꯕꯨ ꯀꯣꯜ ꯇꯧꯔ ꯄꯥꯕꯨꯡꯊꯣꯡ ꯍꯥꯡꯕꯤꯌꯨ ꯑꯩ ꯃꯄꯥꯟꯗ ꯂꯩꯔꯦ
ꯍꯧꯖꯤꯛ ꯐꯦꯡꯉꯦꯅꯦ ꯏꯆꯥ ꯅꯨꯄꯥꯗ ꯍꯥꯏꯌꯣ ꯍꯥꯏꯕ ꯑꯁ ꯅꯆꯥ ꯅꯨꯄꯥ ꯊꯣꯡ ꯍꯥꯡꯕꯤꯗꯦ ꯍꯥꯏꯅ ꯍꯥꯏꯕꯀꯣ ꯍꯥꯏ ꯍꯩꯏꯕꯤꯒꯦ ꯍꯩꯏꯕꯤꯒꯦꯅ ꯍꯥꯏꯕ ꯑꯗꯨꯒꯤ ꯑꯗꯨꯒꯤ ꯃꯇꯥꯡꯗ ꯑꯃꯨꯛꯀ ꯍꯥꯡꯄꯤꯕꯅꯦꯕ ꯑꯁ ꯃꯦꯇꯦ ꯃꯆꯥ ꯅꯨꯨꯄꯥꯅ ꯃꯈꯥꯗ ꯂꯩꯕꯀꯣ ꯃꯣꯏꯒꯤ ꯏꯁꯇꯣꯔꯦꯖꯇꯣ ꯑꯃ ꯑꯅꯤ ꯑꯍꯨꯝ ꯂꯩꯕꯀꯣ ꯑꯩꯅ ꯃꯊꯛꯇ ꯂꯩꯕ ꯂꯩꯕꯗꯤ ꯅꯨꯡꯉꯥꯏꯌꯦ ꯃꯊꯛꯇꯁꯨ ꯌꯦꯁ ꯌꯥꯝ ꯆꯥꯎꯔꯒ ꯇꯦꯔꯦꯁ ꯀꯣ ꯇꯦꯔꯦꯁ ꯅꯠꯇꯕ ꯌꯨꯝ ꯁꯥ ꯁꯥꯗꯕꯤꯗ ꯑꯃ ꯂꯩꯌꯦꯕ ꯑꯍꯝ
ꯗꯤ ꯃꯥ ꯍꯣꯔꯦꯟ ꯍꯜꯂꯀꯥꯟꯗꯀꯣ ꯑꯩ ꯄꯥꯎ ꯐꯥꯎ
ꯑꯇꯣꯞꯄ ꯌꯨꯝꯗꯗꯤ ꯑꯁ ꯃꯤ ꯄꯨꯔꯛꯄ ꯌꯥꯗꯦ ꯎꯝ ꯃꯤ ꯑꯇꯣꯞꯄ ꯌꯨꯝꯗꯤ ꯃꯤ ꯄꯨꯔꯛꯄ ꯌꯥꯗꯦ ꯀꯣ ꯀꯟꯅ ꯍꯥꯏꯔꯦꯕ ꯌꯥꯝ ꯁ꯭ꯇꯤꯛ ꯑꯣꯏꯒꯜꯂꯦꯕ
ꯑꯥꯝ ꯑꯥ ꯌꯨꯝ ꯑꯇꯩꯗꯒꯤ ꯃꯤ ꯄꯨꯔꯛꯄ ꯌꯥꯗꯦ ꯍꯥꯏꯔ ꯍꯧꯖꯤꯛꯀꯤꯗꯣ
ꯎꯝ ꯍꯧꯖꯤꯛꯀꯤꯗꯤ ꯅꯠꯇꯦ ꯑꯩꯈꯣꯏ ꯑꯩꯈꯣꯏꯒꯤ ꯃꯄꯨꯗꯤ ꯁꯨꯃꯥꯏꯅ ꯍꯥꯏꯗꯦꯕ ꯑꯇꯣꯞꯄ ꯑꯇꯣꯞꯄ ꯃꯄꯨꯅꯥꯀꯣ
ꯑꯥ
ꯑꯇꯣꯞꯄ ꯌꯨꯝ ꯑꯇꯣꯞꯄ ꯌꯨꯝꯗꯗꯤ ꯑꯩꯈꯣꯏꯅ ꯕꯔꯥ ꯊꯤꯕ ꯃꯇꯝꯗ ꯅꯪ ꯀꯅꯥ ꯀꯅꯥꯅ ꯂꯩ ꯂꯩꯒꯅꯤ ꯇꯕꯅꯣ ꯅꯪꯒꯤ ꯃꯨꯔꯨꯞ ꯂꯥꯛꯀꯦꯔꯥ ꯌꯥꯝ ꯏꯁꯇ꯭ꯔꯤꯛ ꯇꯧꯑꯦꯕ
ꯑꯥ
ꯁꯤꯒꯤ ꯃꯄꯨꯨꯗꯤ
ꯑꯩ ꯑꯥ ꯑꯗꯣ ꯑꯩꯈꯣꯏꯅ ꯂꯧꯔꯤꯕꯁꯨ ꯅꯨꯄꯥ ꯆꯪꯍꯟꯗꯦ
ꯎꯝ ꯑꯩꯈꯣꯏꯗꯤ ꯁꯨꯃꯥꯏꯅ ꯂꯩꯇꯦ ꯅꯨꯄꯤꯁꯨ ꯅꯨꯄꯥꯁꯨ ꯄꯪꯆꯪꯗ ꯆꯪꯕꯅꯤ
ꯈꯣꯏꯗꯤ ꯅꯨꯄꯥ ꯆꯪꯍꯟꯗꯦ ꯄꯨꯡ ꯅꯤꯄꯥꯜ ꯅꯤꯄꯥꯜ ꯃꯈꯥꯏ ꯑꯗꯨ ꯇꯥꯔꯗꯤ ꯒꯦꯠꯇꯨ ꯊꯤꯡꯖꯤꯟꯕ
ꯎꯝ ꯅꯍꯥꯟ ꯑꯩꯈꯣꯏ ꯃꯔꯨꯞ ꯃꯁꯜ ꯌꯥꯝ ꯅꯨꯡꯉꯥꯏꯅ ꯀꯩꯅꯣꯒꯤ ꯂꯩꯕ ꯌꯥꯝ ꯂꯩꯕ ꯃꯇꯝꯗ ꯑꯦ ꯅꯨꯄꯤꯈꯣꯏꯁꯨ ꯆꯪꯔꯦ ꯑꯩꯈꯣꯏ ꯃꯔꯨꯞ ꯈꯣꯏꯁꯨ ꯀꯣ
ꯎꯝ
ꯅꯍꯥꯟ ꯀꯩꯅꯣꯒꯤ ꯅꯍꯥꯟ ꯍꯥꯟꯗꯤ ꯑꯣꯏꯈ꯭ꯔꯦ ꯑꯗꯨꯒꯤ ꯅꯨꯄꯤꯁꯨ ꯌꯥꯝ ꯂꯥꯛꯑꯦ ꯅꯨꯄꯥꯁꯨ ꯌꯥꯝ ꯂꯥꯛꯑꯦ ꯑꯗꯨꯕꯨ ꯆꯠꯊꯣꯛ ꯆꯠꯁꯤꯟ ꯇꯧꯕ ꯇꯧꯕꯅꯤꯗ
ꯑꯣ
ꯂꯩꯕꯗꯤ ꯅꯨꯡꯉꯥꯏꯌꯦ ꯑꯩ ꯍꯥꯡꯔꯒ ꯔꯨꯝꯁꯨ ꯊꯥꯕꯤꯒꯦ ꯍꯣꯔꯦꯟꯀꯣ
ꯍꯥ ꯑꯥ
ꯎꯝ ꯎꯝ
ꯑꯦ ꯅꯪꯉꯣꯟꯗ ꯑꯃꯨꯛ ꯐꯥꯎꯔꯛꯄ ꯇꯥꯔꯦ ꯑꯗꯨꯗꯤ
ꯎꯝ ꯍꯣꯔꯦꯟ ꯐꯖꯅ ꯍꯥꯏꯕꯤꯒꯦ ꯑꯗꯨꯗꯤ ꯑꯇꯣꯞꯕꯁꯨ ꯑꯇꯣꯞ ꯎꯝ
ꯃꯥꯗꯣ ꯑꯥ ꯃꯥꯒꯤ ꯁ꯭ꯀꯨꯜꯒ ꯅꯛ ꯂꯥꯞꯄ꯭ꯔꯥ ꯅꯛꯄꯗ ꯍꯥꯏꯕꯗꯣ ꯑꯥ ꯀꯣꯟꯅ ꯐꯥꯎ ꯃꯥꯒ ꯐꯥꯎꯅꯔꯒꯀꯣ
ꯑꯥ ꯑꯥ
ꯑꯗꯨꯝ ꯍꯥꯏꯔꯛꯀꯦꯕ ꯑꯥ ꯅꯪꯅ ꯂꯩꯔꯤꯕ ꯃ ꯃꯐꯝꯗꯨ ꯃꯥꯒꯤ ꯁ꯭ꯀꯨꯜꯒ ꯑꯃꯨꯛꯀ ꯂꯥꯞꯄꯗꯤ ꯐꯔꯛ ꯇꯥꯏꯗꯅ ꯑꯗꯨꯒꯤꯅꯤꯗ
ꯑꯥ ꯑꯥ ꯑꯥ ꯑꯗꯣꯝꯗ ꯍꯣꯔꯦꯟ ꯑꯩꯩꯅ ꯍꯥꯏꯔꯛꯑꯒꯦ
ꯑꯥ ꯎꯝ ꯕꯖꯥꯔ ꯕꯖꯥꯔ ꯑꯗꯨꯋꯥꯏꯗ ꯂꯩ ꯍꯥꯏꯗꯥꯢꯅꯦ